ꯍꯣꯏ ꯇꯥꯏ ꯇꯥꯏ ꯑꯩꯅ ꯍꯥꯏꯗ꯭ꯔꯣ
ꯎꯝ ꯔꯤꯐ꯭ꯔꯦꯁ ꯇꯧ ꯇꯧꯔ ꯌꯥꯈ꯭ꯔꯦꯅꯦ ꯑꯣ ꯀꯩ ꯏꯟꯁꯥꯡ ꯆꯥꯒꯦ
ꯑꯩꯈꯣꯏꯗꯤ ꯀꯩꯅꯣ ꯆꯥꯏ ꯁꯟ ꯁꯟ ꯁꯥꯥ ꯊꯣꯡꯉꯦ ꯏꯔꯣꯟꯕ ꯑꯃ
ꯑꯁ ꯍꯥꯎꯅꯤꯀꯣ ꯈꯣꯏ ꯉꯁꯤ ꯌꯦꯟꯁꯥ ꯆꯥꯏ
ꯑꯣ ꯍꯥꯎꯒꯅꯦ
ꯎꯝ ꯍꯥꯎꯇꯦꯗ
ꯍꯥꯎꯔꯝꯒꯅꯤꯗ ꯀꯩꯅꯣꯍꯦ ꯍꯥꯎꯕ ꯉꯥꯛꯇꯅꯤꯅ ꯆꯥꯛꯇ ꯂꯣꯏꯅ ꯏꯟꯁꯥꯡ ꯍꯥꯎꯗ꯭ꯔꯁꯨ ꯍꯥꯎꯔꯁꯨ ꯆꯥꯛꯄꯣ ꯍꯥꯏꯔꯗꯤ ꯑꯗꯨꯝ
ꯑꯩꯈꯣꯏ ꯑꯩꯈꯣꯏꯅ ꯊꯣꯡꯕ ꯅꯠꯇꯕꯅꯤꯅ ꯍꯥꯎꯇꯕ
ꯑꯁ ꯅꯪꯅ ꯊꯣꯡꯔꯗꯤ ꯍꯥꯎꯕ꯭ꯔꯣ
ꯎꯝ
ꯍꯥ
ꯅꯣꯏ ꯃꯥꯔꯣ
ꯍꯣꯁꯇꯦꯜ ꯂꯩꯕꯅꯤꯅ ꯀꯨꯛ ꯂꯩꯌꯦꯕ
ꯍꯣꯁꯇꯦꯜꯗꯔꯣ ꯑꯣ ꯑꯣ ꯑꯣ ꯍꯣꯁꯇꯦꯜꯗ ꯆꯥꯛ ꯏꯟꯁꯥꯡꯗꯤ ꯍꯥꯎꯕꯅꯤ ꯆꯥꯕ ꯅꯠꯇ꯭ꯔꯣ ꯁꯥꯒꯨꯝꯕ ꯌꯦꯟꯒꯨꯝꯕ ꯉꯥꯒꯨꯝꯕ
ꯎꯝ ꯌꯦꯟꯁꯥꯡ ꯑꯗꯨꯝ ꯄꯤꯖꯩꯌꯦ ꯃꯔꯛ ꯃꯔꯛꯇ
ꯑꯣ ꯑꯣ ꯍꯥꯎꯔꯝꯒꯅꯤꯗ ꯍꯣꯁ ꯍꯣꯁꯇꯦꯜ ꯂꯩꯕꯗꯤ ꯍꯛꯆꯥꯡꯁꯨ ꯐꯕꯅꯦ ꯅꯣꯏꯁꯨ ꯅꯣꯏꯕꯅꯤ
ꯍꯣꯏ ꯑꯗꯣ ꯌꯦꯟꯁꯥꯡꯗꯤ ꯌꯥꯗ꯭ꯔꯦꯅ ꯍꯟꯗꯛ ꯀꯥꯟꯗꯤ
ꯍꯥꯎꯇ꯭ꯔꯗꯤ ꯑꯩ ꯑꯍꯥꯎ ꯑꯍꯥꯎꯕ ꯊꯣꯡꯔꯒꯥ ꯄꯤꯔꯛ ꯀꯦꯁꯦ ꯄꯥꯈꯠ ꯀꯅꯨ ꯀꯔꯤ ꯋꯥꯕ꯭ꯔꯣ ꯍꯥꯏꯔꯛꯑꯣ ꯑꯩ ꯁꯟꯁꯥꯅꯦ ꯑꯣꯛꯁꯥꯅꯦ ꯌꯦꯟꯅꯦ ꯉꯥꯅꯦ ꯊꯣꯡꯔꯒ ꯄꯨꯔꯛꯀꯦ
ꯍꯣꯏ ꯄꯨꯔꯛꯄꯤꯌꯣ ꯄꯨꯔꯛꯄꯤꯌꯣ
ꯏꯟꯁꯥꯡ ꯍꯥꯎꯗ꯭ꯔꯒ ꯅꯨꯡꯉꯥꯏ
ꯎꯝ ꯅꯪꯅ ꯊꯣꯡꯕꯗ ꯇꯦꯁ ꯇꯧ ꯌꯦꯡꯒꯦ
ꯑꯁ ꯍꯥꯎꯃꯗꯅ ꯍꯣꯔꯦꯟꯗꯤ ꯑꯃꯨꯛ ꯄꯨꯔꯛ ꯑꯃꯨꯛ ꯄꯨꯔꯛ ꯍꯥꯏꯔꯛꯀꯅꯤꯗ
ꯎꯝ ꯍꯥꯏꯗꯣꯏꯅꯦ ꯍꯥꯎꯔꯗꯤ
ꯍꯥꯎꯒꯗꯕꯅꯤ ꯀꯩꯅꯣ ꯑꯩꯈꯣꯏꯅ ꯊꯣꯡꯕꯕꯨ ꯍꯥꯎꯗꯕ ꯂꯩꯔꯣꯏꯗ
ꯑꯩꯈꯣꯏꯗ
ꯍꯣꯁꯇꯦꯗ ꯊꯣꯡꯕꯒꯗꯤ ꯃꯥꯟꯅꯔꯣꯏꯀꯣ
ꯍꯣꯏꯗ ꯌꯨꯝꯒ ꯍꯣꯁꯇꯦꯜꯗꯤ ꯀꯅꯥꯝꯅꯪꯉ
ꯍꯣꯏ ꯌꯨꯝꯗ ꯊꯣꯡꯕꯅ ꯃꯍꯥꯎ ꯂꯩꯕꯅꯤꯗ ꯃꯩꯗ ꯊꯣꯡꯕꯗꯣ
ꯍꯣꯏ
ꯑꯗꯨꯝꯁꯨ ꯃꯩꯗꯨꯗꯤ ꯊꯣꯡꯉꯛꯅꯦ ꯑꯗꯨ ꯑꯣꯏꯔꯁꯨ ꯃꯍꯥꯎꯗꯣ ꯈꯦꯠꯅꯒꯅꯦꯕꯀꯣ
ꯎꯝ
ꯃꯔꯣꯛꯗꯤ ꯄꯤꯆꯥꯥꯕ꯭ꯔꯣ
ꯍꯥ
ꯃꯣꯔꯣꯛꯇꯤ ꯄꯤꯖꯥꯕ꯭ꯔꯣ
ꯃꯣꯔꯣꯛꯁꯦ ꯁꯟꯗꯦ ꯑꯗꯨꯋꯥꯏꯗ ꯏꯔꯣꯝꯕ ꯇꯧꯔ ꯄꯤꯖꯩ
ꯍꯣꯏ ꯍꯣꯏ ꯂꯔꯣꯝꯕꯀꯣ ꯑꯗꯨꯗꯤ ꯍꯥꯎꯑꯣꯏꯗ ꯑꯗꯨ
ꯍ ꯃꯔꯛ ꯃꯔꯛꯗꯤ ꯃꯔꯣꯛ ꯌꯥꯝ ꯁꯥꯏ ꯃꯔꯛ ꯃꯔꯛꯗꯤ ꯃꯣꯔꯣꯛ ꯆꯥꯗꯦ ꯃꯔꯛ ꯃꯔꯛꯗꯤ ꯊꯨꯝ ꯅꯝꯗꯦ
ꯑꯁꯥꯕ ꯆꯥꯅꯤꯡꯕ꯭ꯔꯥ ꯁꯥꯗꯕ ꯆꯥꯅꯤꯡꯕ꯭ꯔꯥ
ꯑꯁꯥꯕ ꯆꯥꯅꯤꯡꯉꯤꯅ
ꯍꯥꯏꯅꯤꯀꯣ ꯁꯥꯕ ꯆꯥꯕꯁꯦ ꯆꯥꯛ ꯆꯪꯕꯅꯦꯕ ꯑꯁꯥꯕ ꯌꯥꯎꯗ꯭ꯔꯗꯤ ꯆꯥꯛ ꯆꯪꯉꯅꯤ
ꯍꯣꯏ ꯑꯗꯨꯅꯤ
ꯀꯅꯥ ꯀꯅꯥ ꯂꯩꯕ꯭ꯔꯣ ꯍꯧꯖꯤꯛꯇꯤ
ꯍꯧꯖꯤꯛꯇꯤ ꯑꯩꯇꯣꯝ ꯂꯩ ꯏꯃꯅꯕꯁꯤꯡꯅ ꯀꯥ ꯃꯅꯨꯡꯗ ꯂꯩ
ꯂꯥꯢꯔꯤꯛ ꯄꯥꯕ꯭ꯔꯣ
ꯂꯥꯏꯔꯤꯛꯁꯦ ꯉꯁꯤꯗꯤ ꯁꯨꯇꯤ ꯑꯣꯕꯅꯤꯅ ꯄꯥꯗ꯭ꯔꯦ ꯄꯣꯊꯥꯔꯒꯦꯅ
ꯍꯌꯦꯡꯗꯤ ꯁꯟꯗꯦꯅꯤꯅ ꯄꯣꯊꯥꯕ ꯇꯥꯔꯦꯅꯦ ꯀ꯭ꯂꯥꯁ ꯂꯩꯔꯣꯏꯅ
ꯆꯔꯁꯁꯨ ꯀꯥꯅꯤꯅꯦ ꯑꯃꯨꯛꯀ
ꯆꯥꯔꯖ ꯂꯩꯕ꯭ꯔꯣ ꯑꯗꯨꯗ
ꯍꯥꯥ ꯀꯔꯤ ꯍꯥꯏꯕ
ꯍꯤꯂꯣ
ꯑꯥ ꯇꯥꯏꯌꯦ ꯇꯥꯏꯌꯦ
ꯆꯥꯔꯖ ꯂꯩꯔꯗꯤ ꯅꯨꯡꯉꯥꯏꯅꯦ
ꯍꯣꯏ ꯍꯌꯦꯡ ꯄꯨꯡ ꯃꯉꯥ ꯑꯗꯨꯋꯥꯏ ꯆꯠꯀꯅꯤ
ꯎꯝ ꯆꯥꯔꯖ ꯀꯥꯎ ꯆꯥꯔꯖ ꯀꯕꯖꯦ ꯐꯕꯅꯦ
ꯍꯣꯏ ꯆꯥꯔꯖꯇꯤ ꯑꯦꯞꯁꯦꯠ ꯇꯧꯗꯦꯗ
ꯍꯣꯏꯅꯦ ꯑꯦꯞꯁꯦꯟ ꯇꯧꯒꯅꯣ ꯍꯥꯏꯕ ꯆꯥꯔꯆ ꯀꯥꯕꯗꯤ ꯐꯕꯅꯦ ꯕꯣꯔꯁꯨ ꯐꯪꯒꯅꯦ ꯀꯣ
ꯍꯣꯏ
ꯑꯩꯈꯣꯏꯁꯨ ꯀꯥꯒꯅꯦ ꯍꯦ ꯏꯆꯦꯒ ꯀꯧꯁꯤꯜꯂꯛꯏꯦꯀꯣ
ꯅꯪꯅ ꯍꯜꯂꯝꯗꯣꯏ ꯃꯥꯟꯕ ꯑꯗꯨꯒꯤꯅꯤꯗ
ꯑꯩ ꯑꯩꯗꯤ ꯑꯗꯨꯝ ꯍꯥꯟꯗꯤ ꯍꯜꯂꯝꯅꯤ ꯑꯗꯨ ꯑꯣꯏꯔꯁꯨ ꯀꯌꯥ ꯑꯣꯏꯕ꯭ꯔꯥ ꯅꯪ ꯈꯪꯕ꯭ꯔꯥ
ꯀꯌꯥ ꯑꯣꯏꯔꯝꯗꯣꯏ ꯃꯥꯟꯕ꯭ꯔꯣ
ꯈꯪꯗꯦ ꯅꯪꯅ ꯍꯥꯏꯔꯗꯤ ꯈꯪꯅꯤꯅ
ꯅꯪꯕꯣ
ꯍꯥꯥ
ꯅꯪꯗꯤ ꯀꯌꯥ ꯁꯨꯔꯕꯣ
ꯑꯗꯤ ꯀꯨꯟ
ꯀꯨꯡꯒ ꯇ꯭ꯋꯦꯟꯇꯤ ꯋꯥꯟ ꯇ꯭ꯋꯦꯟꯇꯤ ꯋꯥꯟ ꯇ꯭ꯋꯦꯟꯇꯤ ꯆꯦꯜꯂꯤꯌꯦ
ꯑꯁ ꯑꯗꯨꯗꯤ ꯏꯆꯦ ꯀꯧ ꯑꯩꯈꯣꯏꯗꯤ ꯇ꯭ꯋꯤꯟ ꯏꯥ꯭ꯖꯍꯇ ꯌꯧꯔꯦꯗ
ꯑꯗꯨꯝ ꯃꯈꯣꯟꯗꯨꯁꯨ ꯈꯪꯉꯦꯕ ꯑꯩ ꯑꯍꯥꯜ ꯃꯥꯜꯂꯦꯕ
ꯍꯣꯏꯅꯦ ꯌꯥꯝ ꯍꯥꯏꯌꯦꯕ ꯅꯪ ꯌꯥꯝ ꯍꯥꯏꯌꯦꯕ ꯈꯣꯟꯖꯦꯜ ꯈꯣꯟꯖꯦꯜꯟꯅ ꯈꯪꯕꯗꯨꯗꯤ ꯌꯥꯝ ꯁꯦꯡꯕ ꯃꯤ ꯑꯣꯏꯔꯝꯒꯅꯤ ꯌꯥꯝ ꯁꯤꯡꯔꯧꯗꯧ ꯃꯥꯜꯂꯦ ꯂꯥꯏꯔꯤꯛ ꯀꯥꯁꯦ ꯌꯥꯝ ꯍꯩꯔꯝꯅꯤ
ꯍꯩꯇꯦꯗ ꯀꯥꯏꯗꯒꯤ
ꯍꯧꯔꯦ
ꯎꯝ ꯍꯩꯇꯦꯗ ꯍꯥꯇꯦꯗ
ꯑꯩꯗꯤ ꯇ꯭ꯋꯦꯟꯇꯤ ꯏꯥ꯭ꯖꯍꯇ ꯌꯧꯔꯦ ꯍꯅꯨꯔꯦ
ꯍꯅꯨꯗ꯭ꯔꯤꯗ ꯇ꯭ꯋꯤꯟꯇꯤ ꯏꯥ꯭ꯖꯍꯇ ꯁꯦ ꯌꯪ ꯑꯣꯏꯔꯤ ꯀꯩꯅꯣ
ꯍꯅꯨꯔꯕꯅꯍꯦ ꯅꯪꯒꯤꯗꯃꯛ
ꯍꯜꯅꯨꯗ꯭ꯔꯤꯗ ꯍꯜꯊꯗ꯭ꯔꯤꯗ
ꯅꯪꯒꯤꯗꯃꯛꯇꯤ ꯍꯥ ꯑꯩꯠꯇꯤꯟ ꯅꯥꯟꯏꯇꯤꯟ ꯇ꯭ꯋꯦꯟꯇꯤ ꯅꯠꯇ꯭ꯔꯣ
ꯑꯁ ꯑꯩꯈꯣꯏ ꯑꯉꯥꯡ ꯃꯆꯥ ꯌꯦꯡꯗ
ꯍꯥꯏꯗꯤ ꯑꯉꯥꯡ ꯃꯆꯥꯁꯦ ꯇꯠꯂꯛꯑꯦ ꯑꯍꯟꯅ ꯀꯣꯏꯕꯅ ꯐꯩꯌꯦꯕ
ꯑꯁ ꯑꯗꯨꯝꯕ ꯋꯥꯔꯤꯗꯣ ꯀꯣꯟꯅ ꯁꯥꯁꯦꯍꯦꯍꯦ
ꯍꯣꯏ ꯍꯣꯏ ꯑꯣ ꯕꯣꯜ ꯌꯦꯡꯗꯔꯣ ꯏꯆꯦꯗꯤ
ꯑꯁ ꯕꯣꯜꯗꯣ ꯌꯦꯡꯕ ꯉꯝꯗꯦꯗ ꯑꯩꯈꯣꯏꯗꯤ ꯃꯤꯠ ꯃꯤꯠꯁꯦ ꯄꯥꯡꯕ ꯉꯝꯗꯅ ꯍꯦꯛꯇ ꯇꯨꯝꯊꯣꯛꯑꯗ
ꯑ
ꯃꯅꯥꯛ ꯃꯅꯥꯛꯇꯗꯤ ꯌꯦꯡꯉꯤꯗ ꯄꯨꯡ ꯅꯥꯏꯟ ꯊꯥꯔꯇꯤ ꯇꯔꯥꯒꯨꯝꯕ ꯂꯥꯛꯄꯗꯗꯤ ꯌꯦꯡꯉꯦ ꯕꯥꯔꯣ ꯄꯨꯡ ꯑꯃ ꯑꯅꯤꯗ ꯆꯥ ꯑꯗꯨ꯭ꯋꯥꯏꯗꯒꯤ
ꯑꯣ
ꯑꯩꯈꯣꯏꯗꯤ ꯐ꯭ꯔꯤ ꯂꯥꯛꯏꯕ ꯃꯤ ꯅꯠꯇꯕꯅꯤꯅꯀꯣ ꯑꯩꯁ ꯊꯕꯛ ꯆꯝꯕꯅꯤꯅꯀꯣ ꯐꯤ ꯁꯥꯕꯅꯤꯅ ꯋꯥꯏꯅꯦꯍꯦ ꯐꯅꯦꯁꯑ
ꯑ ꯌꯥꯏꯅꯦ ꯑꯗꯨꯗꯤ
ꯑꯅꯦ ꯁꯥꯔꯒ ꯂꯩꯕꯅꯦ ꯑꯩꯈꯣꯏꯗꯤ ꯐ꯭ꯔꯤꯗ ꯂꯩꯇ꯭ꯔꯦ ꯄꯩꯁꯥ ꯇꯥꯟꯗꯗꯤ ꯌꯥꯗꯣꯏꯅ
ꯍꯣꯏ ꯑꯗꯨꯅꯦ ꯍꯧꯖꯤꯛ ꯃꯇꯝꯗꯤ
ꯅꯣꯏꯅꯦ ꯅꯨꯡꯉꯥꯏꯔꯤꯅꯦ ꯀꯣꯂꯦꯖ ꯀꯥꯔꯒ ꯍꯣꯁꯇꯦꯜ ꯂꯩꯔꯒ ꯅꯨꯡꯉꯥꯏꯅ
ꯀꯣꯂꯦꯖ ꯂꯣꯏꯔꯗꯤ ꯀꯔꯤ ꯇꯧꯁꯤꯔꯥ ꯈꯪꯗ꯭ꯔꯦ ꯀꯣꯛꯁꯦ
ꯑꯁ ꯀꯣꯜꯍꯦꯁ ꯂꯣꯏꯔꯗꯤ ꯑꯗꯨꯝ ꯈꯔ ꯇꯝꯁꯤꯜꯂꯨ ꯀꯩꯅꯣ ꯊꯪ ꯊꯪ
ꯃꯈꯥ ꯇꯝꯃꯔꯣꯏꯗ ꯑꯦꯛꯖꯥꯝ ꯊꯥꯕ ꯊꯥꯔꯅꯤꯅ ꯊꯥꯕ ꯌꯥꯅꯤꯅꯤ
ꯃꯤ ꯑꯃꯗꯤ ꯑꯣꯏꯌꯨ ꯍꯦꯛ ꯀꯣꯟꯅ ꯅꯨꯡꯉꯥꯏꯅ
ꯍꯣꯏ ꯍꯣꯏ ꯑꯗꯨꯃꯗꯤ ꯑꯣꯏꯅꯤꯅ
ꯎꯝ ꯍꯣꯏ ꯅꯣꯏ ꯑꯩꯈꯣꯏ ꯁꯦ ꯑꯩꯈꯣꯏꯗꯤ ꯌꯥꯗ꯭ꯔꯦꯕꯀꯣ ꯃꯇꯝ ꯍꯦꯟꯈ꯭ꯔꯦꯕ ꯅꯣꯏꯅꯦꯕ ꯍꯧꯖꯤꯛ ꯇꯧꯍꯧꯗꯧꯁꯦ
ꯍꯣꯏ
ꯑꯩꯒꯤꯁꯨ ꯀꯣꯟꯅ ꯃꯇꯦꯡ ꯄꯥꯡꯏ
ꯄꯥꯡꯉꯛꯀꯅꯤꯗ ꯏꯆꯦ ꯍꯣꯏꯔꯣ
ꯃꯇꯦꯡ ꯄꯥꯡꯕꯤꯌꯨ ꯀꯣꯟꯅꯁꯨ ꯆꯦꯈꯣꯏꯅꯁꯨ ꯑꯁ ꯆꯦ ꯑꯩꯈꯣꯏꯁꯨ ꯑꯗꯨꯝ ꯂꯩꯕ ꯀꯥꯟꯗ ꯄꯥꯡꯕꯤꯒꯅꯤꯗ ꯀꯤꯒꯤꯅꯕ
ꯍꯣꯏ ꯍꯣꯏ ꯄꯥꯡꯅꯔ ꯂꯣꯏꯔꯦꯅ
ꯎꯝ ꯑꯗꯨꯅ ꯐꯥꯎꯅꯤ
ꯑꯗ ꯏꯆꯦꯗꯤ ꯀꯩꯀꯩ ꯇꯧꯔ ꯂꯩꯒꯦ ꯉꯁꯤꯦ
ꯍꯧꯖꯤꯛꯇꯤ ꯆꯥꯛ ꯇꯣꯛꯑꯒ ꯑꯗꯨꯝ ꯍꯦꯞꯅ ꯂꯩꯌꯦ ꯁꯥꯕꯗꯣ ꯅꯣꯡ ꯆꯨꯔꯁꯨ ꯁꯥꯏꯅ
ꯑꯣ
ꯁꯌꯋ
ꯎꯝ ꯁꯥꯏꯌꯦꯦ ꯐꯦꯟ ꯊꯥꯔꯒ ꯂꯩ
ꯎꯝ
ꯑꯁ ꯂꯣꯛꯁꯨ ꯈꯨꯕꯒꯣ ꯑꯁ ꯒ꯭ꯌꯥꯟ ꯇꯥꯔꯦ ꯈꯅꯥꯎ ꯅꯥꯕꯗꯣ
ꯋꯦꯗꯔꯅꯦ ꯋꯦꯗꯔꯅꯦ
ꯋꯦꯗꯔꯅꯅ ꯀꯔꯗ꯭ꯔꯥꯅ ꯈꯪꯗ꯭ꯔꯦ
ꯍꯣꯏ ꯃꯄꯥꯟꯒ ꯊꯣꯛꯇꯣꯏ ꯊꯣꯛꯑꯗꯤ ꯀꯥꯗꯣꯏ ꯃꯥꯜꯂꯦꯕꯣ
ꯄꯥꯟꯊ ꯄꯣꯇ꯭ꯔꯗ ꯍꯧꯖꯤꯁꯨ ꯈꯗ ꯂꯨꯅ ꯁ
ꯍ
ꯈꯅꯥ ꯅꯥꯕꯒꯣ ꯑꯁ ꯈꯨꯕ ꯑꯗꯨ ꯅꯥꯅ ꯇꯨꯝꯕ ꯌꯥꯗ꯭ꯔꯦ
ꯏꯁꯤꯡ ꯏꯁꯤꯡ ꯏꯁꯤꯡꯅ ꯆꯥꯕ
ꯏꯁꯤꯡ ꯑꯨꯝꯕ ꯊꯛꯑꯦ ꯍꯤꯗꯥꯛ ꯆꯥꯔꯦ ꯐꯔꯦ ꯏꯁꯤꯡ ꯑꯂꯣꯝꯕꯗꯀꯣ ꯁꯤꯡ ꯈꯔ ꯁꯨꯔꯒꯀꯣ ꯁꯤꯡ ꯁꯨꯕꯗꯣ ꯏꯁꯤꯡ ꯐꯣꯠꯂꯒ ꯁꯤꯡꯗꯨ ꯁꯨꯔꯒ ꯍꯥꯞꯄꯨ ꯈꯅꯥꯎ ꯅꯥꯕ ꯈꯅꯥꯎ ꯅꯥꯕ ꯂꯣꯏ ꯐꯕꯅꯤ
ꯍꯣꯏ ꯍꯣꯏ
ꯅꯪꯁꯨ ꯍꯣꯁꯇꯦꯜ ꯂꯥꯏꯕꯅꯤꯅ ꯑꯗꯨꯃꯥꯏꯅ ꯇꯧꯕ ꯀꯅꯥꯒꯨꯝꯕ ꯅꯥꯔꯗꯤꯀꯣ ꯏꯁꯤꯡ ꯐꯣꯄ ꯁꯥꯎꯒꯠꯄꯗꯣ ꯈꯣꯠꯄ ꯀꯥꯟꯗ ꯁꯥꯎꯒꯠꯄ ꯏꯁꯤꯡꯗꯣ
ꯍꯣꯏ
ꯁꯤꯡꯒ ꯈꯔ ꯁꯨꯔꯒꯀꯣ ꯑꯗꯨꯝ ꯍꯥꯞꯄꯒ ꯐꯨꯜꯂꯣ ꯑꯗꯨ ꯃꯍꯤ ꯊꯛꯔꯑꯣ ꯑꯁ ꯌꯥꯝ ꯐꯕꯅ ꯈꯅꯥꯎ ꯅꯥꯕ ꯀꯣꯛ ꯁꯛꯄ ꯑꯗꯨꯝ ꯂꯕꯨ ꯂꯕꯨ ꯊꯛ ꯁꯤꯡ ꯑꯁ ꯁꯤꯡꯗ ꯌꯥꯝ ꯍꯥꯞꯄꯅꯨ ꯍꯦ ꯅꯪꯁꯨ ꯌꯥꯝ ꯐꯕꯗꯤ ꯀꯗꯥꯏꯗꯒꯤ ꯌꯥꯔꯦ ꯈꯖꯤ ꯇꯥꯏ
ꯈꯖꯤꯛꯇꯪ
ꯍꯧꯖꯤꯛꯇ ꯍꯥꯥꯎꯔꯣ ꯍꯥꯏꯕꯅꯤꯍꯦꯛ ꯌꯥꯝ ꯍꯥꯥꯎꯕꯗꯤ ꯁꯥꯃꯅꯤꯅ ꯍꯣꯔꯦꯟ ꯇꯨꯝꯕ ꯌꯥꯗ꯭ꯔꯒ ꯈꯨꯁꯤꯟꯁꯤꯔꯦ
ꯍ ꯍ
ꯎ
ꯃꯥ ꯉꯍ ꯋꯥꯗꯤ ꯉꯍꯥꯟꯗꯤ ꯃꯀꯣꯛ ꯈꯅꯥꯎꯁꯦ ꯁꯨꯌꯥ ꯌꯥꯗ꯭ꯔꯦ ꯎꯄꯥꯏ ꯂꯩꯇꯦ
ꯎ ꯅꯥꯕ ꯊꯨꯅ ꯐꯕ ꯑꯣꯏꯔꯣ ꯏꯆꯦꯁꯨ
ꯀꯔꯣ ꯎ ꯐꯔꯒꯦ
ꯏꯁꯩꯔꯣ
ꯍꯌꯦꯡꯁꯨ ꯍꯌꯦꯡꯁꯨ ꯄ꯭ꯔꯦ ꯇꯧꯕꯤꯌꯣ ꯆꯔꯁꯇ
ꯍꯣꯏ ꯇꯧꯕꯤꯌꯦꯦ ꯌꯦꯡꯁꯦ
ꯃꯁꯤ ꯅ ꯀꯌꯥ
ꯏꯁꯩ ꯏꯁꯩꯗꯤ ꯏꯆꯤꯟ ꯏꯅꯥꯎ ꯑꯩꯒꯤ ꯃꯈꯥꯗ ꯑꯅꯤ ꯂꯩꯌꯦ ꯅꯨꯄꯤ ꯑꯅꯤ ꯑꯩꯈꯣꯏꯕꯨ
ꯑꯣ ꯑꯣ ꯐꯔꯦ ꯐꯔꯦ ꯑꯩꯈꯣꯏꯗꯤ ꯌꯥꯝꯃꯦ ꯇꯔ‌ꯦꯠꯅ‌ꯦ
ꯑꯣ ꯏꯆꯦꯅ ꯃꯌꯥꯏ
ꯏꯁꯩ ꯃ ꯌꯥꯏ
ꯑ
ꯃꯌꯥꯏꯅ‌ꯦ
ꯌꯥꯏꯅꯦ
ꯏꯁꯩ ꯁꯣꯛꯄ ꯍꯩꯕ꯭ꯔꯣ
ꯏꯁꯩ ꯁꯛꯄꯁꯦ ꯌꯥꯝ ꯍꯩꯕ ꯑꯣꯏꯗ‌ꯦꯗ
ꯍꯩꯔꯝꯗꯧ ꯃꯥꯜꯂꯦ ꯈꯣꯟꯖꯦꯜ ꯇꯥꯕꯗ ꯁꯣꯔꯤ ꯁꯦꯟꯖꯝꯒ ꯈꯣꯟꯖꯦꯜꯒ ꯃꯥꯂꯦ
ꯍꯩꯇꯦꯗ ꯀꯥꯏꯗꯒꯤ
ꯏꯁ ꯑꯩꯈꯣꯏꯗꯤ ꯏꯁꯩ ꯁꯛꯅꯤꯡꫪꯁꯨ ꯁꯛꯅꯤꯡꯉꯦ ꯁꯛꯅꯤꯡꯉꯁꯨ ꯎꯄꯥꯏ ꯂꯩꯇ‌ꯦ ꯈꯨꯟꯖꯦꯜ ꯌꯥꯗꯝꯅꯤꯅ
ꯑꯥ
ꯁꯛꯑꯣ ꯀ‌ꯣꯟꯅ ꯀ꯭ꯂꯥꯁ ꯂꯣꯏꯔꯒ ꯑꯗꯨꯝ ꯇꯝꯃ ꯂꯣꯏꯔꯦ ꯁꯩ ꯁꯛꯀ‌ꯦꯔꯥ ꯕꯣꯜ ꯁꯥꯅꯒꯦꯔꯥ ꯑꯃꯗꯤ ꯇꯧꯍ‌ꯦ ꯑꯩꯈꯣꯏꯁꯨ ꯌꯦꯡꯕ ꯂꯥꯛꯇꯣꯏꯅꯦ
ꯂꯥꯛꯑꯣ ꯂꯥꯛꯑꯣ ꯕꯣꯜ ꯌꯦꯡꯕ ꯂꯥꯡꯗꯁꯨ ꯂꯝꯕꯤ ꯂꯃꯥꯡꯗ
ꯄꯨꯡ ꯀꯌꯥꯗ ꯇꯨꯝꯗꯣꯏꯕ
ꯑꯩꯗꯤ ꯉꯁꯤꯁꯦ ꯈꯔ ꯊꯦꯡꯅ ꯇꯨꯝꯃꯅꯤꯗ
ꯕ‌ꯦꯌꯦꯡ ꯉꯗꯑꯗꯅꯣꯏꯁꯨ
ꯍꯣꯏ ꯄꯨꯡ ꯑꯅꯤ ꯃꯈꯥꯏ ꯌꯦꯡꯒꯅꯤ ꯄꯨꯡ ꯇꯔꯨꯛ ꯃꯈꯥꯏꯗꯤ ꯆꯔꯁ ꯀꯥꯅꯤꯅ ꯈꯪꯗꯦ
ꯄꯨꯡ ꯑꯅꯤ ꯃꯈꯥꯏ ꯌ‌ꯦꯡꯉꯗꯤꯌꯦ ꯆꯥꯔꯖ ꯀꯥꯕ ꯅꯪꯗꯦꯔꯣ
ꯇꯨꯝꯃꯣꯏꯗ ꯍꯧꯖꯤꯛ ꯉꯍꯥꯛ ꯂꯩꯔꯒꯇꯨꯝꯃꯒ ꯍꯧꯒꯠꯀꯅꯤ ꯉꯝꯃꯅꯤ ꯕꯣꯜꯒꯤꯅ‌ꯦ ꯗꯤ
ꯎꯝ ꯎ ꯍꯣꯏꯗ ꯃꯇꯝ ꯃꯇꯝꯅꯤꯅ ꯎꯄꯥꯏ ꯂꯩꯇ‌ꯦꯅ‌ꯦ ꯌꯦꯡꯕ ꯇꯥꯕꯅꯤ
ꯉꯁꯤꯁꯦ ꯏꯪꯂꯦꯟꯒ ꯅꯣꯔꯋꯦꯒ ꯂꯩꯕ ꯅꯨꯡꯉꯥꯏꯅꯤꯕ
ꯑ‌ꯣ ꯌ‌ꯦꯡꯉ‌ꯣ ꯌ‌ꯦꯡꯉ‌ꯦ
ꯃꯃꯥꯟꯅꯕ ꯃꯃꯥꯟꯅꯕ ꯁ꯭ꯅꯥꯗꯣꯏꯅꯦꯕ
ꯇꯤꯚꯤꯗ ꯌꯦꯡꯕ꯭ꯔꯣ
ꯎꯝ ꯇꯤꯚꯤꯗꯤ ꯌꯦꯡꯗꯤ ꯌ‌ꯦꯡꯉ‌ꯦ ꯑꯗꯧꯈꯣꯏ
ꯍꯣꯏ ꯅꯈꯣꯏꯁ‌ꯦ ꯐ‌ꯣꯟꯗ ꯌ‌ꯦꯡꯉꯝꯅꯤ ꯍ‌ꯣꯏ ꯐꯣꯟꯗꯅ ꯅꯨꯡꯉꯥꯏꯕꯅ‌ꯦ ꯇꯤꯚꯤꯗꯗꯤ ꯐꯝꯕ ꯋꯥꯏꯕ ꯈꯣꯡ ꯅꯥꯕꯒꯨꯝꯕ ꯈ‌ꯣꯠꯄ ꯇꯧꯕꯅ‌‍‌ꯦ ꯍꯀꯣꯏꯅ ꯐꯝꯕ ꯉꯝꯗꯦ
ꯍꯣꯏ
ꯁꯨ ꯑꯩꯈꯣꯏꯁꯨꯨ ꯌꯦꯡꯅꯤꯡꯉ‌ꯦ ꯑꯗꯨꯁꯨ ꯎꯄꯥꯏ ꯂꯩꯇ‌ꯦ ꯑꯩꯈꯣꯏꯗꯤ ꯌꯥꯗꯦ ꯃꯇꯝ ꯐꯃꯨꯡꯗ ꯃꯅꯤꯠ ꯑꯃ ꯂꯩꯕ ꯌꯥꯗꯦꯗ ꯍꯦꯛꯇ ꯇꯨꯝꯃ‌ꯦ ꯅꯨꯡꯉꯥꯏ ꯅꯨꯡꯉꯥꯏꯅ ꯂꯩꯁꯦ